ꯍꯜꯂꯣ ꯇꯥꯏꯌꯦ ꯇꯥꯏꯌꯦ ꯀꯩꯗꯧꯔꯝꯃꯤꯅꯣ
ꯑꯁ ꯕ꯭ꯔꯦꯛꯐꯥꯁ ꯇꯧ ꯂꯣꯏꯗ ꯉꯥꯏꯔꯤ
ꯑ ꯑꯁ ꯆꯩ ꯉꯔꯥꯡꯗꯤ ꯊꯦꯡꯉ ꯇꯨꯝꯕꯒꯤ ꯏꯁꯥꯖꯦ ꯌꯥꯗ꯭ꯔꯦ ꯑꯁ ꯀꯩꯅꯣꯝ ꯇꯧꯔꯦ ꯍꯛꯆꯥꯡꯁꯦ
ꯑꯑ ꯍꯍ ꯕ꯭ꯔꯦꯛꯐꯥꯁꯦ ꯕ꯭ꯔꯦꯛꯐꯥꯁꯦ ꯑꯌꯨꯛꯁꯦ ꯊꯥꯎꯒꯨꯝꯕ ꯆꯥꯕꯁꯦ ꯅꯨꯡꯉꯥꯏꯇꯦꯅꯦ ꯏꯁꯥ ꯆꯝꯐꯨꯠꯀꯨꯝꯕ ꯍ ꯍꯩ ꯔꯥ ꯃꯅꯥ ꯃꯁꯤꯡ ꯁꯨꯝꯕ ꯈꯔ ꯆꯥꯕꯅ ꯐꯩꯅꯦ
ꯃꯥꯅꯦ ꯇꯟꯒꯨꯝꯕ ꯀꯩꯒꯨꯝꯕ ꯆꯁ ꯅꯗꯤ ꯍꯛꯆꯥꯡꯗꯣ ꯂꯤꯚꯔꯒꯨꯝꯕ ꯁꯣꯛꯄ ꯃꯤꯗꯤꯩ ꯊꯥꯎ ꯊꯨꯝ ꯀꯔꯥ ꯌꯥꯝ ꯆꯥꯕꯁꯨ ꯐꯠꯇꯦꯗꯅ
ꯎꯝ ꯑꯗ ꯇꯟ ꯆꯥꯕꯁꯤꯁꯨ ꯄꯨꯛꯁ ꯌꯥꯝ ꯅꯣꯏ ꯍꯥꯏꯌꯦ ꯇꯟ ꯍꯥꯏꯗꯤ ꯀꯩꯅꯣꯒꯤ ꯗꯨꯀꯥꯟꯒꯤ ꯍꯣꯇꯦꯜꯒꯤ ꯑꯃ ꯇꯥꯎꯕꯤꯗꯣ
ꯏꯁ ꯑꯗꯨꯗꯤ ꯁꯥꯊꯤ ꯐꯄꯣꯇꯦꯍꯦ ꯀꯗꯥꯥꯏꯗꯩꯩꯅꯣ
ꯑꯗꯨꯅꯦ ꯍꯥꯏꯁꯦ ꯎꯝ ꯏꯃꯥꯟꯅꯕꯤ ꯑꯃ ꯄꯨꯛꯅꯣꯏ ꯄꯨꯛꯅꯣꯏꯅ ꯆꯥꯎ ꯌꯥꯗꯦꯕ
ꯎꯝ ꯑꯗꯨꯗꯅꯦ ꯑꯗ ꯃꯣ ꯏ ꯃꯣꯏꯗꯒꯤ ꯇꯟꯗꯨ ꯃꯣꯏꯗ ꯇꯟꯗꯨꯅ ꯑꯃꯨ ꯍꯦꯜ ꯂꯦꯕ ꯍꯛꯆꯥꯡ ꯁꯣꯛꯄꯁꯦ
ꯎꯝ
ꯃꯣꯏꯗꯥꯒꯤ ꯇꯟꯗꯨ ꯆꯥꯕꯁꯨ ꯀꯌꯥ ꯐꯠꯇꯦꯕ ꯑꯗꯩꯗꯤ ꯑꯗ ꯃꯣꯏꯗꯤ ꯊꯥꯎ ꯅꯨꯡꯗꯣ ꯉꯁꯥꯏꯒꯤ ꯀꯌꯥꯝ ꯀꯨꯏꯅ ꯂꯩꯔꯒ ꯇꯧꯔꯤꯅꯣ ꯈꯣꯠꯂꯤꯅꯣꯗꯣ ꯍꯥꯏꯕ ꯉꯝꯗꯦꯗꯅ ꯍꯦꯜꯑꯖꯤ ꯈꯣꯏ ꯎꯕ ꯅ ꯇꯅꯤꯅ ꯃꯣꯏ ꯉꯥꯏꯍꯥꯛ ꯉꯥꯏꯍꯥꯛꯀꯤ ꯑꯗꯨꯝ ꯂꯣꯏꯁꯟꯅꯕ ꯇꯧꯕꯅꯤꯗꯅ
ꯎꯝ ꯊꯥꯎꯗꯨꯁꯨ ꯑꯗꯨꯝ ꯀꯨꯏꯅ ꯊꯝꯕꯗꯣ
ꯁꯤꯠꯈ꯭ꯔ ꯂꯣꯏꯔꯦꯅ
ꯎꯝ
ꯇꯔꯥ ꯑꯗ ꯑꯩꯈꯣꯏꯗꯤꯅꯤ ꯌꯨꯝ ꯌꯨꯝꯗꯅꯦ ꯌꯨꯝꯗ ꯁꯦꯝꯖꯔꯒ ꯆꯥꯕꯁꯤꯃꯨꯛ ꯈ꯭ꯋꯥꯏ ꯐꯕ ꯂꯩꯇ꯭ꯔꯦ
ꯍꯣꯏ
ꯁꯦꯡꯅ ꯇꯧꯖꯔꯅꯤ ꯑꯗꯨ ꯃꯊꯛꯇ ꯑꯩꯈꯣꯏꯅ ꯃꯇꯝ ꯈꯛꯇꯪ ꯆꯪꯉꯁꯨ ꯑꯩ ꯍꯥꯏꯖꯦꯀꯣ ꯃꯇꯝ ꯈꯛꯇꯪ ꯆꯪꯉꯁꯨ ꯑꯗꯨꯝ ꯇꯅꯤꯡ ꯈꯤ ꯇꯪ ꯀꯥꯏꯊꯣꯛꯑꯒ ꯑꯗꯨꯝ ꯐꯖꯅ ꯑꯩꯈꯣꯏꯅ ꯇꯧꯖꯔꯒ ꯍꯛꯆꯥꯡ ꯐꯅꯕ ꯃꯑꯣꯡꯗ ꯁꯦꯝ ꯁꯥꯔꯒ ꯑꯗꯨꯝ ꯆꯥꯕꯅ ꯈ꯭ꯋꯥꯏ ꯕꯦꯁꯅꯦꯕ ꯍꯥꯏꯗꯤ ꯏꯁꯥ ꯁꯣꯛꯇ꯭ꯔ ꯂꯣꯏꯔꯦ ꯅꯠꯇ꯭ꯔꯥ ꯈꯤꯇꯪ ꯆꯪꯖꯔꯁꯨ ꯇꯥꯏꯃꯤꯡ ꯈꯔ ꯀꯥꯏꯊꯣꯛꯑ ꯂꯣꯏꯔꯦ ꯍꯦꯜꯂꯁꯤꯅ ꯃꯔꯨꯅꯦ ꯍꯦꯛꯄꯩ ꯍꯛꯆꯥꯡ ꯑꯁꯦ ꯂꯩꯇ꯭ꯔꯗꯤ ꯇꯥꯏꯕꯪꯄꯥꯟꯁꯤꯗ ꯀꯔꯤꯝ ꯂꯩꯇ꯭ꯔꯦ ꯁꯦꯟ ꯇꯥꯟꯒꯗꯕꯗ ꯏꯁꯥ ꯅꯥꯔ ꯂꯩꯔꯗꯤ ꯀꯩꯗꯧꯅꯤ
ꯗꯣꯛꯇꯔꯅ ꯗꯣꯛꯇꯔꯅ ꯌꯥꯝ ꯀꯟꯅ ꯍꯥꯏꯔꯤꯁꯦ ꯑꯥ ꯌꯨꯝꯒꯤ ꯆꯥꯛ ꯍꯤꯟꯖꯥꯡꯁꯦ ꯑꯩꯈꯣꯏꯅ ꯊꯣꯡꯖꯕ ꯑꯩꯈꯣꯏꯅ ꯁꯦꯝꯖꯕ ꯁꯤꯁꯦ ꯌꯥꯝ ꯐꯩ ꯁꯤꯗ ꯍꯦꯟꯅ ꯐꯕ ꯂꯩꯇꯦ ꯍꯥꯏꯗꯅ ꯄꯦꯀꯦꯠꯀꯤ ꯑꯆꯥꯄꯣꯠ ꯆꯥꯕ ꯑꯗꯩ ꯌꯥꯝ ꯇꯧꯕꯤꯒꯅꯨ ꯍꯥꯏꯅ ꯑꯥ ꯑꯗꯩ ꯑꯉꯥꯡ ꯅꯨꯕꯤꯗꯁꯨꯀꯣ ꯎ ꯆꯅꯤ ꯎꯝ
ꯑꯗ ꯍꯥꯏꯖ ꯋꯥꯅꯤ ꯑꯩꯈꯣꯏꯁꯨ ꯅꯣꯡ ꯐꯥꯗꯣꯛꯇꯤ ꯑꯗꯨꯝ ꯑꯦꯟꯖꯣꯏ ꯇꯧꯕꯅꯤ ꯍꯥꯏꯗꯅ ꯀꯣꯏ ꯆꯠꯄꯅꯤ ꯈꯪꯗꯦ ꯄꯥꯔꯇꯤ ꯇꯧꯕꯅꯤ ꯈꯪꯗꯦ ꯄꯤꯛꯅꯤꯛ ꯅꯠꯇ꯭ꯔꯁꯨ ꯏꯃꯥꯟꯅꯕꯤ ꯃꯌꯥꯝ ꯑꯃ ꯅꯣꯡ ꯐꯥꯗꯣꯛ ꯚꯦꯀꯦꯁꯟ ꯂꯩꯕꯗ ꯑꯗꯨꯝ ꯆꯥꯗꯕꯕꯨꯗꯤ ꯉꯝꯄꯣꯠ ꯆꯥꯕꯕꯨꯗꯤ ꯌꯥꯎꯔꯤꯅꯤ ꯍꯦꯛꯇ ꯂꯣꯏꯃꯛ ꯀꯛꯑꯣ ꯍꯥꯏꯕꯗꯨꯗꯤ ꯉꯝꯗꯦꯕ ꯃꯤꯑꯣꯏ ꯈꯔꯁꯦ ꯑ ꯃꯤꯗ ꯆꯥꯅꯕ ꯉꯇ ꯇ ꯁꯥꯔꯤꯕꯅꯤꯅ ꯅꯠꯇ꯭ꯔꯥ ꯑꯗꯩ ꯍꯧꯖꯤꯛ ꯀꯥꯂꯦꯟ ꯆꯪꯉꯛꯄꯅꯤꯅ ꯃꯍꯤ ꯃꯅꯥꯏꯁꯨ ꯌꯥꯝꯅ ꯊꯛꯄꯁꯨ ꯍꯧꯖꯤꯛꯀꯥꯟꯗꯤ ꯃꯊꯧ ꯌꯥꯝ ꯇꯥꯔꯦꯗꯅ ꯅꯨꯡꯁꯥ ꯆꯥꯕꯅꯤꯅ
ꯑꯗꯨꯅꯦ ꯑꯌꯨꯛꯁꯤꯗꯗꯤꯀꯣ ꯕ꯭ꯔꯦꯛꯐꯥꯁꯁꯦ ꯀꯩ ꯍꯥꯏꯒꯦ ꯀꯩꯅꯣ ꯇꯧꯕꯤꯗꯕ ꯊꯥꯎ ꯊꯨꯝꯒꯤ ꯑꯣꯏꯕ ꯕ꯭ꯔꯦꯛꯐꯥꯁ ꯇꯥꯕꯤꯗꯕ ꯍꯩ ꯔꯥ ꯑꯗꯒꯤ ꯑꯣꯠꯁꯤꯁꯨ ꯑꯗꯨꯝ ꯐꯥꯎ ꯃꯥꯂꯁꯕꯗ
ꯄꯆꯦ ꯀꯃꯥꯏꯅꯦꯁꯒꯦ
ꯑꯣꯠꯁꯦ ꯍꯥꯏꯗꯤ ꯃꯥꯁꯦ ꯀꯩꯅꯣꯒ ꯍꯥꯏꯗꯤ ꯑꯩꯈꯣꯏꯅ ꯈꯤꯇꯪ ꯃꯍꯥꯎ ꯂꯩꯅꯕ ꯑꯆꯝꯕ ꯑꯣꯠꯁꯨ ꯂꯩ ꯑꯣ ꯑꯗꯨꯗꯒꯤ ꯈꯤꯇꯪ ꯀꯩꯅꯣ ꯇꯦꯁ ꯂꯩꯕ ꯑꯣꯠꯁꯨ ꯂꯩ ꯑꯆꯝꯕꯗꯨꯗꯗꯤ ꯑꯩꯈꯣꯏꯅ ꯈꯤꯇꯪ ꯃꯍꯥꯎ ꯂꯩꯅꯕ ꯃꯤꯛꯁ ꯇꯧꯁꯜꯂꯒꯀꯣ ꯁꯪꯒꯣꯝꯒꯨꯝꯕ ꯅꯠꯇ꯭ꯔꯒ ꯀꯔꯠꯀꯨꯝꯕ ꯌꯣꯒꯠꯀꯨꯝꯕꯁꯦ ꯍꯥꯞꯆꯤꯜꯂꯒ ꯍꯥꯏꯗꯤ ꯀꯩꯅꯣꯁꯦ ꯗ꯭ꯔꯥꯏ ꯐ꯭ꯔꯨꯏꯠ ꯀꯨꯝꯕ ꯁꯣꯏꯗ ꯈꯔ ꯍꯥꯞꯄ ꯑꯗ ꯁꯦꯦꯝꯒꯨꯝꯕ ꯏꯄꯣꯒꯨꯝꯕ ꯈꯔꯁ ꯁꯣꯏꯖꯟꯕ ꯑꯗꯣ ꯁꯨꯃꯥꯏꯅ ꯇꯧꯔꯒ ꯌꯥꯝ ꯌꯥꯝꯅ ꯍꯥꯏꯇꯥꯔꯦ ꯍꯦꯕꯤ ꯅꯠꯇ꯭ꯔꯁꯨ ꯈꯤꯇꯪ ꯂꯥꯏꯠ ꯂꯣꯏꯅ ꯑꯗꯨꯝ ꯆꯥꯕ ꯑꯌꯨꯛꯁꯦ ꯑꯗꯨ ꯑꯗꯨꯒꯨꯝꯕꯁꯦ ꯁꯤ ꯑꯗꯨꯝ ꯐꯕꯖꯥꯠꯅꯤ
ꯕꯤꯗꯔꯨꯨ ꯌꯥꯝ ꯐꯩ ꯍꯥꯏ ꯏꯅꯦ ꯆꯐꯨ ꯀꯨꯝꯕ ꯆꯥꯕꯗ ꯃꯗꯨꯗꯣ ꯑꯩꯗꯤ ꯃꯅꯝ ꯃꯍꯥ ꯈꯤꯇꯪ ꯍꯩꯅꯗꯦ ꯆꯥꯕꯕꯨꯗꯤ ꯆꯥꯕꯕꯨꯗꯤ ꯆꯥꯏꯌꯦꯕ ꯈꯔ ꯈꯔ ꯑꯗꯨ ꯑꯣꯏꯏꯁꯨ ꯌꯥꯝ ꯐꯩ ꯍꯥꯏꯌꯦꯅꯦ ꯕꯤꯗꯨꯇꯦ ꯆꯝꯐꯨꯠꯀꯨꯝꯕ ꯆꯥꯕꯁꯦ
ꯎꯝ ꯕꯤꯇꯔꯁꯨ ꯐꯩ ꯃꯥꯁꯦ ꯎꯝ
ꯏꯒꯨꯝꯕ ꯋꯥꯠꯄ ꯂꯩꯗꯅ ꯑꯗꯨꯒꯨꯝꯕꯗ ꯑꯩꯈꯣꯏꯒꯤ ꯑꯉꯥꯡ ꯑꯉꯥꯡ ꯃꯆꯥ ꯃꯁꯨꯗꯨꯗ ꯄꯤꯖꯕ ꯑꯗꯨꯝ ꯀꯩꯁꯨ ꯀꯥꯏꯗꯕ ꯃꯥꯜꯂꯦꯗꯤ ꯑꯩꯈꯣꯏꯁꯦ ꯃꯆꯥꯗꯨꯦ ꯑꯩꯈꯣꯏꯅ ꯄꯤꯖꯩꯌꯦꯕ ꯆꯝꯐꯨꯠ ꯀꯥꯃ ꯀꯥꯃꯒ ꯑ ꯠꯨꯤꯅꯦꯦ ꯑꯗꯨ ꯀ ꯖꯔ ꯂꯤꯗꯅꯥ ꯊꯥꯕꯤ ꯑꯃꯗ ꯃꯤꯛꯁ ꯀꯧꯁꯜꯂꯒ ꯑꯥ ꯑꯌꯨꯛꯇ ꯑꯗꯨꯝ ꯎ ꯕ꯭ꯔꯦꯛꯐꯥꯁ ꯆꯥꯕ ꯇꯥꯏꯃꯤꯡꯗꯨꯗ ꯑꯩꯈꯣꯏꯅ ꯑꯗꯨꯝ ꯐꯨꯠꯂꯒ ꯅꯨꯡꯇꯤꯒꯤ ꯑꯣꯏꯅ ꯔꯨꯇꯤꯟ ꯑꯃ ꯅꯥꯏꯅ ꯍꯥꯏꯇꯥꯔꯦꯅꯦ ꯈꯖꯤꯛ-ꯈꯖꯤꯛ ꯑꯗꯨꯝ ꯆꯥꯡ ꯅꯥꯏꯅ ꯑꯗꯨꯝ ꯆꯥꯕꯤꯕ ꯑꯗꯨꯁꯨ ꯑꯗꯨꯝ ꯀꯥꯟꯅꯩꯍꯦ ꯑꯗꯩ ꯊꯥꯏꯅ ꯑꯈꯣꯏꯅ ꯑꯥ-
ꯗꯥꯏꯗꯤꯁꯤ ꯗꯥꯥꯏꯗꯤꯁꯌꯥꯗꯣ ꯑꯗꯨꯅ ꯃꯒꯤ ꯀꯩꯅꯣꯗ ꯃꯒꯤ ꯆꯦꯅꯦꯜꯗꯁꯨ ꯍꯥꯏꯕꯅꯦꯕ ꯍꯥꯏꯗꯤ ꯑꯩꯈꯣꯏꯒꯤ ꯏꯁꯀꯤꯟꯁ ꯀꯤꯟ ꯗꯜ ꯑꯣꯏꯕ ꯀꯩꯅꯣꯁꯤꯡꯁꯦ ꯃꯤꯖꯤꯡꯖꯦ ꯎꯝ ꯑꯗꯤ ꯀꯨꯝꯕ ꯑꯗꯨꯒ ꯁꯦꯝ ꯑꯦꯄꯜꯅꯦ ꯒꯦꯜ ꯀꯦꯔꯠ ꯒꯖꯔꯗꯣ ꯃꯥꯁꯦ ꯕꯤ ꯁꯤ ꯖꯨꯏꯁꯁꯦ ꯆꯥꯡ ꯅꯥꯏꯅ ꯊꯛꯄꯤꯌꯨ ꯍꯥꯏꯌꯦꯕ ꯏꯁ ꯀꯤꯟꯗ ꯑꯩꯈꯣꯏꯒꯤ ꯗꯜ ꯑꯣꯏꯔꯝꯕ ꯃꯛꯁꯤꯜꯂꯝꯕ ꯈꯣꯠꯂꯝꯕꯖꯦ ꯑꯗꯨꯝ ꯒ꯭ꯂꯣ ꯂꯥꯛꯄ ꯁꯤ ꯇꯧꯋꯦꯅ ꯍꯥꯏ ꯑꯗꯨꯁꯨ ꯌꯥꯝ ꯀꯥꯟꯅꯩ ꯍꯥꯏ ꯑꯗꯨꯅ ꯊꯥꯏꯅ ꯆꯥꯅꯔꯝꯗ꯭ꯔꯖꯨ ꯍꯧꯖꯤꯛꯇꯤ ꯕꯤꯠꯔꯨꯠꯁꯦ ꯌꯥꯝ ꯊꯤꯅ ꯇꯥꯡꯅ ꯆꯥꯅꯩ ꯍꯥꯏꯌꯦꯕ
ꯑꯩ ꯑꯩꯗꯤ ꯁꯨꯍꯩ ꯍꯩꯅꯔꯝꯗꯦꯕ ꯕꯤꯔꯨꯠ ꯁꯤꯁꯨ ꯑꯩ ꯑꯩ ꯈꯪꯗꯦ ꯃꯥꯏ ꯃꯥ ꯅꯃ ꯑꯃ ꯑꯩꯈꯣꯏꯒꯤ ꯐꯨꯠꯄꯗ ꯃꯅꯝ ꯑꯃ ꯅꯝꯃꯣꯏ ꯇꯧꯋꯤꯗꯅ ꯑꯗ ꯍꯧꯖꯤꯛꯇꯤ ꯑꯗꯨꯝ ꯍꯩꯅꯔꯦꯕ ꯑꯦꯗꯖꯁ ꯇꯧꯕ ꯉꯝ ꯆꯨꯁꯤꯟꯅꯔꯦꯕ ꯏꯁꯥꯗ ꯑꯗꯨꯝ ꯃꯗꯨꯒꯤ ꯀꯩꯅꯣꯗꯣ ꯑꯗꯨꯝ ꯆꯥꯕꯗ ꯍꯩꯅꯕ ꯑꯝ ꯐꯥꯎꯔꯦ ꯕ ꯍꯥꯟꯅ ꯍꯩꯅꯔꯝꯗꯕꯗꯣ ꯐꯩ ꯂꯩꯅꯤ ꯑꯗꯨꯁꯨ ꯀꯩ ꯈꯪꯕꯗꯩꯅꯦ ꯍꯥꯏꯗꯤ ꯀꯥꯟꯅꯕꯗꯣ ꯀꯥꯟꯅꯕꯗꯣ ꯁꯨꯝ ꯈꯪꯅꯔꯅꯤꯅ ꯍꯛꯆꯥꯡꯗ ꯁꯣꯛ ꯇꯦꯗꯅ ꯑꯗꯨꯗꯨꯒꯤ ꯇꯥꯡꯕ ꯇꯥꯡꯖꯔꯖꯨ ꯍꯨꯖꯤꯛ ꯐꯥꯝꯗ ꯑꯩꯈꯣꯏꯅ ꯍꯦꯛ ꯐꯥꯝꯗ ꯑꯩꯈꯣꯏ ꯐꯥꯝ ꯑꯃꯥ ꯂꯝ ꯃꯣꯏꯔꯥꯡ ꯀꯝꯄꯨꯏ ꯑꯈꯣꯏꯅ ꯍꯦꯛ-ꯍꯦꯛ ꯍꯤꯟꯖꯥꯡ ꯅꯥꯄꯤ ꯂꯧꯕ ꯆꯠꯄ ꯃꯐꯝ ꯑꯃ ꯂꯩꯌꯦ ꯐꯥꯝ ꯑꯃ ꯑꯗ ꯃꯣꯏ ꯆꯨꯔꯤꯅ ꯃꯣꯏꯗꯤ ꯈꯨꯊꯥꯁꯃꯗꯤ ꯕꯤꯔꯨꯠꯁꯦ ꯑꯩꯈꯣꯏꯒꯤ ꯃꯌꯥꯏꯗ ꯊꯥꯗꯦꯕ ꯃꯇꯥꯏ ꯃꯇꯥꯏ ꯑꯩꯈꯣꯏꯒꯤ ꯆꯨꯔꯤ ꯐꯩꯗꯣꯝ ꯂꯩꯔꯦꯗꯅ ꯐꯩꯗꯣꯝ ꯁꯨꯃꯥꯏꯅ ꯁꯥꯡ ꯁꯥꯡꯅ ꯂꯩꯔꯦ ꯑꯗ ꯑꯥ ꯑꯥ ꯑꯗꯨ ꯃꯔꯔ ꯑꯆꯧꯕꯁꯤꯅ ꯃꯔꯛꯁꯤꯗꯅ ꯍꯤꯟꯖꯥꯡ ꯊꯥꯅꯤ ꯃꯔꯣꯏ ꯃꯔꯣꯏꯒꯨꯝꯕ ꯊꯥꯔꯦꯗꯅ ꯃꯔꯛꯁꯤꯗ ꯑꯥ ꯑꯗꯨꯒ ꯃꯇꯥꯏ ꯃꯇꯥꯏꯒꯤ ꯆꯨꯔꯤꯗꯅꯦꯕ ꯑꯩ ꯎꯔꯛꯄꯩ ꯋꯥꯅꯦꯕ ꯃꯇꯥꯏ ꯃꯇꯥꯏꯒꯤ ꯆꯨꯔꯤꯁꯤꯗ ꯊꯥꯔꯒ ꯑꯃꯅꯅꯦ ꯃꯁꯥ ꯑꯩꯅ ꯍꯪꯉꯦꯕꯦ ꯑꯃꯅ ꯀꯦꯖꯤ ꯑꯅꯤ ꯇꯥꯕꯒ ꯌꯥꯎꯋꯦꯕ ꯎꯠꯂꯨꯁꯦ ꯑꯩꯅ ꯍꯥꯏ ꯁꯤ ꯍꯥꯏꯕ꯭ꯔꯤꯠꯅ ꯀꯩꯅꯣꯒ ꯍꯥꯏꯗ ꯑꯗꯨꯝ ꯁꯤꯗꯤ ꯀꯨꯏꯅ ꯊꯝꯃꯤꯉꯩ ꯑꯗꯨꯝ ꯃꯣꯏꯗꯤ ꯆꯥꯎꯕ ꯍꯦꯟꯒꯠꯂꯦ ꯁꯤꯅꯦꯕ ꯕꯤꯦꯔꯨꯁꯦ ꯀꯦꯖꯤ ꯑꯃ ꯍꯦꯟꯅ ꯇꯥꯕꯒ ꯌꯥꯎꯋꯦꯕ ꯃꯥꯏ ꯃꯇꯨꯝ ꯑꯃꯗ ꯈꯪꯕ꯭ꯔꯥ ꯕꯤꯠꯔꯨꯠꯁꯦ ꯑꯗꯣ ꯑꯩꯅ ꯑꯁꯤꯗꯤ ꯑꯩꯈꯣꯏꯒꯤ ꯂꯩꯗꯅ ꯃꯤ ꯄꯥꯝꯕꯤꯗꯨꯁꯨ ꯑꯍꯥꯎꯕ ꯍꯥꯎꯇꯕ ꯀꯥꯏꯅ ꯂꯩꯗꯅ ꯑꯗꯨꯃꯥꯏꯅ ꯇꯣꯉꯥꯟ ꯇꯣꯉꯥꯟꯕ꯭ꯔꯥ ꯅꯠꯇ꯭ꯔꯒ ꯕꯤꯠꯔꯨꯠꯁꯦ ꯚꯦꯔꯥꯏꯇꯤ ꯇꯣꯉꯥꯟꯕ꯭ꯔꯥ ꯍꯪꯉꯦ ꯑꯗꯣ ꯚꯦꯔꯥꯏꯇꯤꯁꯦ ꯇꯣꯉꯥꯟꯅꯗꯤ ꯃꯣꯏꯅꯗꯤ ꯍꯥꯏꯁꯦ ꯑꯗꯨꯝ ꯑꯣꯏꯗꯣꯏꯅꯦ ꯄꯤꯛꯑꯒꯅ ꯊꯨꯅ ꯂꯧꯊꯣꯛꯑꯒꯅ ꯑꯩꯈꯣꯏꯅ ꯊꯨꯅ ꯑꯗꯨꯝ ꯀꯩꯅꯣ ꯇꯧꯧꯕꯅꯤ ꯀꯨꯏꯅ ꯊꯝꯃꯗꯤ ꯑꯗꯨꯝ ꯆꯥꯎꯈꯠꯂ ꯃꯥꯒꯤ ꯀꯩꯅꯣꯁꯦ ꯌꯥꯝ ꯆꯥꯎꯋꯦꯕ ꯑꯩ ꯀꯣꯛꯁꯨꯃꯨꯛꯀ ꯆꯥꯎꯕ ꯌꯥꯎꯏ
ꯑꯗꯨ ꯃꯣꯏꯅ ꯂꯣꯀꯦꯜꯅꯤ ꯁꯤꯅ ꯃꯄꯥꯟꯒꯤꯅꯦ ꯉꯔꯥꯡ ꯑꯃ ꯑꯩꯅ ꯑꯗꯨꯝ ꯕꯖꯥꯔ ꯆꯠꯄꯗ ꯍꯥꯏꯔꯛꯑꯦꯕ ꯑꯗꯨꯣ ꯀꯃꯥꯏꯅ ꯇꯧꯕꯖꯥꯠꯅꯣꯕ ꯑꯗꯨ ꯈꯦꯅꯕꯨꯕꯁꯤ
ꯑꯗꯨꯗꯤ ꯈꯪꯗꯦ ꯐꯥꯔꯝ ꯊꯥꯕꯈꯩꯗꯤ ꯑꯩꯅ ꯍꯪꯉꯦ ꯐꯥꯔꯝ ꯊꯥꯕꯗ ꯀꯃꯥꯏꯅ ꯇꯧꯕꯅꯣ ꯅꯣꯏ ꯕꯤꯠꯔꯨꯠ ꯁꯦ ꯀꯩꯊꯦꯜꯗ ꯌꯣꯕꯗꯤ ꯃꯆꯥ ꯃꯆꯥ ꯃꯌꯥꯝ ꯌꯣꯜꯂꯦ ꯍꯥꯏ ꯍꯥꯏꯌꯦꯕꯀꯣ ꯑꯗꯨꯣ ꯈꯦꯠꯅꯔꯝꯒꯗ꯭ꯔꯥ ꯈꯦꯠꯅꯔꯝꯃꯣꯏꯗꯗꯤ ꯈꯪꯗꯦ ꯗꯨ ꯃꯇꯥꯡꯗꯦ ꯑꯩꯈꯣꯏꯅ ꯌꯥꯝ ꯀꯟꯅ ꯈꯪꯗꯦꯗꯤ ꯃꯣꯏ ꯐꯥꯝꯗꯗꯤ ꯃꯆꯥꯗꯣ ꯑꯝꯇ ꯎꯗꯦ ꯑꯆꯧꯕꯗꯣ ꯉꯥꯛꯇꯅꯦ ꯑꯌꯥꯝꯕ ꯊꯥꯔꯤꯁꯦ ꯑꯗꯩ ꯃꯣꯏ ꯕꯤꯖꯤꯅꯦꯁ ꯇꯧꯕꯅꯤꯅ ꯐꯥꯝ ꯂꯣꯝꯗ ꯕꯤꯖꯤꯅꯦꯁ ꯇꯧꯕꯅꯤꯅ ꯃꯤ ꯃꯄꯥꯟꯗ ꯀꯩꯗ ꯆꯤꯡꯗ ꯀꯩꯗꯒ ꯄꯨꯜꯂꯞ ꯄꯨꯜꯂꯞ ꯊꯥꯕꯕꯁꯤ ꯃꯣꯏ ꯃꯆꯥꯗꯣ ꯄꯥꯝꯗꯦ ꯍꯥꯏꯌꯦꯕꯀꯣ ꯑꯩꯅ ꯁꯨꯝ ꯍꯪꯕ ꯍꯥꯏꯇꯥꯔꯦꯀ ꯃꯣꯏ ꯐꯥꯔꯃꯔꯁꯤꯡꯗꯨꯗ ꯄꯥꯝꯗꯦ ꯃꯣꯏ ꯑꯆꯧꯕꯗꯨꯅ ꯍꯦꯜꯂꯦ ꯑꯗꯨꯝ ꯄꯥꯝꯕ ꯑꯗꯩꯗꯤ ꯃꯣꯏꯗꯨꯁꯨ ꯀꯥꯟꯅꯕꯁꯦ ꯑꯆꯧꯕꯗꯨꯅ ꯑꯗꯨꯝ ꯐꯪꯕꯖꯥꯠꯅꯦꯕ ꯃꯆꯥꯗꯣ ꯃꯆꯥ ꯊꯥꯗꯦꯕ ꯑꯗꯣ ꯃꯣꯏꯅ ꯆꯔꯥ ꯂꯤꯡꯕꯒꯤ ꯑ ꯇꯣꯉꯥꯟꯅ ꯆꯕꯨꯟ ꯑꯣꯏꯅ ꯐꯩꯔꯦ ꯂꯩꯕ ꯑꯗꯨꯗꯤ ꯄꯥꯝꯕꯤꯗꯨꯣ ꯀꯣꯡꯁꯤꯟꯅ ꯍꯧꯕꯅꯤꯅ ꯃꯆꯥ ꯃꯆꯥ ꯑꯣꯏꯕ ꯋꯥꯅꯦꯕ ꯂꯤꯡꯊꯣꯛꯑꯀꯥꯟꯗ ꯑꯗꯨꯝ ꯆꯥꯎꯋꯦ ꯍꯥꯏꯌꯦꯕ ꯑꯗꯨꯗ ꯄꯨꯜꯂꯞ ꯄꯨꯜꯂꯞ ꯊꯥꯕꯅꯤꯅ ꯃꯣꯏꯗꯤ ꯑꯆꯧꯕꯗꯨꯅ ꯍꯦꯟꯅ ꯀꯥꯟꯅꯕ ꯑꯃ ꯈꯪꯗꯦ ꯑꯆꯧꯕꯗꯣ ꯉꯥꯛꯇ ꯊꯥꯏꯌꯦꯕ ꯐꯩꯗꯣꯝ
ꯑꯗꯨꯗꯤ ꯑꯗꯨꯗꯤ ꯀꯩꯅꯣ ꯇꯧꯔꯝꯅꯤ ꯑ ꯑ ꯆꯥꯡ ꯑꯃꯗ ꯃꯥꯟꯅꯔ ꯂꯧꯊꯣꯛꯏꯗꯨꯗꯤ ꯃꯣꯏꯅ ꯆꯥꯎꯗ꯭ꯔꯤꯉꯩꯗ ꯂꯧꯊꯣꯛꯄ ꯑꯣꯏꯔꯝꯃꯅꯤ
ꯎꯝ ꯑꯗꯨꯃꯥꯏꯅꯁꯨ ꯑꯣꯏꯔꯝꯕꯁꯨ ꯨ ꯌꯥꯏ ꯅꯠꯇ꯭ꯔꯒꯅ ꯃꯥ ꯚꯦꯔꯥꯏꯇꯤ ꯇꯣꯉꯥꯟꯕ꯭ꯔꯗꯤ ꯈꯪꯗꯦ ꯑꯩꯁꯨ ꯑꯩꯁꯨ ꯈꯪꯗꯦꯕ ꯕꯨ ꯑꯆꯧꯕ ꯎꯗꯦꯗꯅꯅ ꯕꯖꯥꯔꯗꯗꯤ ꯃꯆꯥ ꯃꯆꯥ ꯁꯥꯏꯖ ꯑꯃ ꯑꯩꯈꯣꯏꯒꯤ ꯀꯣꯝꯂꯥꯒꯤ ꯁꯥꯏꯖꯇ ꯑꯌꯥꯝꯕꯅ ꯌꯣꯟꯕ ꯎꯗ꯭ꯔꯣ ꯌꯥꯝ ꯀꯟꯅ ꯆꯥꯎꯕꯗꯤ ꯎꯗꯦꯕ ꯑꯗꯨꯅ ꯑꯆꯧꯕꯗꯨꯗꯤ ꯑꯩꯁꯨ ꯐꯥꯝꯗ ꯄꯣꯔꯛꯑꯀꯥꯟꯗ ꯎꯕꯩ ꯋꯥꯅꯦꯕ ꯑꯗ ꯊꯤꯗꯤ ꯆꯥꯎꯒꯔꯖꯥꯠꯅꯤ ꯑꯃꯅꯒ ꯀꯦꯖꯤ ꯑꯅꯤ ꯍꯦ ꯇꯥꯕꯒ ꯌꯥꯎꯋꯦ ꯑꯗꯣ ꯈꯥꯏꯗꯠꯂꯒ ꯈꯣꯠꯂꯒ ꯊꯝꯕꯗꯗꯤ ꯄꯥꯝꯃꯨꯏꯗꯅ ꯃꯆꯥ ꯃꯆꯥꯗꯅ ꯈꯥꯏꯕꯗꯨꯗꯤ ꯅꯨꯡꯉꯥꯏꯗꯅ
ꯑꯗꯣ ꯁꯤꯒꯤ ꯀꯥꯟꯅꯕ ꯈꯪꯕꯗꯒꯤ ꯇꯧꯔꯛꯄ ꯃꯥꯜꯂꯦꯕ ꯑꯥ ꯍꯥꯟꯅꯗꯤ ꯌꯥꯝ ꯀꯟꯅ ꯊꯣꯛꯏꯅꯦ ꯑꯩꯈꯣꯏꯅ ꯄꯤꯛꯇ꯭ꯔꯨ ꯄꯤꯛꯅ ꯃꯥꯔꯀꯦꯠꯇ ꯌꯣꯟꯕꯗꯣ ꯊꯦꯡꯅꯗ꯭ꯔꯅꯦ ꯑꯉꯥꯡꯕ ꯑꯃ ꯑꯗꯣ ꯆꯥꯕ ꯒꯁꯦ ꯍꯩꯅꯗꯦꯗꯅ ꯂꯩꯍꯤꯡꯒ ꯃꯅꯝ ꯅꯝꯃ ꯑꯗꯨꯒ ꯀꯩꯅꯣꯝ ꯈꯥꯁꯣꯛ ꯈꯁꯣꯛ ꯇꯧꯕ ꯃꯥꯟꯕ ꯑꯃ ꯍꯦꯛ ꯌꯥꯎꯕꯗꯣ ꯑꯗꯨꯒ ꯄꯣꯠꯇꯨꯗꯤ ꯌꯥꯝ ꯇꯥꯡꯉꯦꯗꯤ ꯍꯥꯏꯕ ꯀꯩꯅꯣ ꯃꯥꯏ ꯚꯦꯂꯨꯗꯤ ꯈꯪꯗꯕ ꯍꯧꯖꯤꯛ ꯍꯦꯛꯇ ꯀꯟꯅ ꯑꯩꯈꯣꯏꯅ ꯃꯥꯏ ꯚꯦꯂꯨꯁꯦ ꯇꯞ ꯇꯞ ꯈꯟꯀꯠꯂꯛꯑꯦ ꯑꯗꯨꯅ ꯁꯤꯁꯦ ꯑꯉꯥꯡꯈꯩꯁꯨ ꯑꯉꯥꯡꯈꯩꯁꯨ ꯖꯥ ꯁꯨ ꯊꯛꯁꯤ ꯄꯦꯛ ꯄꯦꯀꯦꯠ ꯅꯨꯡ ꯀꯦꯠ ꯆꯦ ꯇꯧꯗ꯭ꯔꯤꯉꯩꯗ ꯍꯥꯏꯗꯤ ꯀꯥꯟꯅꯕꯗꯣ ꯈꯪꯍꯜꯂꯒꯗꯤ ꯍꯌꯦꯡꯋꯥꯏ ꯆꯥꯖ ꯆꯥꯖꯕꯗ ꯄ꯭ꯔꯣꯕ꯭ꯂꯦꯝ ꯂꯩꯇꯦꯗꯅ
ꯎꯝ ꯑꯗꯨꯒꯅꯦ ꯆꯝꯐꯨꯠ ꯆꯥꯕꯗꯁꯨ ꯑꯩꯈꯣꯏꯒꯤ ꯑ ꯀꯩꯅꯣꯁꯦ ꯀꯔꯤꯅꯣ ꯑꯃ ꯇꯣꯔꯕꯣꯠ ꯍꯥꯏꯒꯗ꯭ꯔꯥ ꯇꯣꯔꯕꯣꯠꯇꯣ ꯇꯣꯔꯕꯣꯠꯇꯨꯗꯤ ꯑꯩ ꯑꯩꯁꯤ ꯅꯍꯥꯟꯋꯥꯏ ꯆꯈꯥꯎ ꯆꯈꯥꯎ ꯁꯣꯛꯄ ꯇꯣꯔꯕꯣꯠ ꯆ ꯐꯩ ꯐꯩ ꯀꯥꯏꯅ ꯇꯣꯔꯕꯣꯠ ꯆꯥꯏꯗꯅ ꯐꯕꯕꯨꯗꯤ ꯃꯥꯥꯏ ꯆꯥꯛ ꯆꯥꯛꯈꯥꯎ ꯁꯣꯛꯑꯗꯤ ꯇꯥꯎ ꯊꯨꯝ ꯊꯣꯔꯣꯛ ꯃꯣꯛ ꯑꯝꯇ ꯆꯥꯕ ꯌꯥꯗꯦ ꯆꯥꯛ ꯐꯥꯎ ꯆꯥꯅꯤꯡꯗꯦꯗꯅ ꯂꯩꯅꯗꯕꯅꯤꯅ ꯆꯝꯐꯨ ꯆꯥꯃ ꯃꯇꯝꯗꯨꯗꯤ ꯀꯩꯅꯣ ꯇꯧꯋꯤ ꯃꯥꯗꯤ ꯀꯥꯔꯕꯣꯍꯥꯏꯗ꯭ꯔꯦꯠꯀꯤ ꯁꯔꯨꯛ ꯑꯌꯥꯝꯕ ꯑꯣꯏꯕꯖꯥꯠꯅꯦꯕ ꯇꯣꯔꯣꯕꯣꯠꯁꯤꯅ ꯍꯦꯟꯅ ꯄꯨꯛꯊꯟꯕꯗꯣ ꯑꯗꯨꯃꯛꯅ ꯍꯛꯆꯥꯡꯗ ꯌꯥꯝ ꯌꯥꯝ ꯍꯦꯟꯅ ꯀꯥꯟꯅꯕ ꯍꯥꯏꯗꯤ ꯆꯈꯥꯎꯒꯤ ꯀꯩꯅꯣ ꯇꯧꯕꯒꯤ ꯌꯥ ꯅꯠꯇꯅ ꯀꯥꯟ ꯑꯃꯗꯤꯗꯤ ꯀꯩꯅꯣ ꯇꯧꯗꯦ ꯍꯥꯏꯌꯦꯕ ꯑ ꯆꯞꯄꯨ ꯆꯥꯕꯥꯗꯤ ꯇꯧꯔꯕꯣꯠ ꯅꯇꯅ ꯆꯥꯔꯨꯅꯨ ꯀꯥꯏꯅꯒ ꯍꯥꯏꯔꯛꯄꯁꯨ ꯌꯥꯎꯋꯦꯕ ꯑꯗꯨꯃꯥꯏꯅ ꯃꯈꯟ ꯃꯇꯟ ꯒꯖꯔ ꯆꯊꯕꯤ ꯁꯨꯃꯥꯏꯅ ꯇꯧꯔꯒ ꯃꯤꯛꯁ ꯆꯥꯕꯁꯤꯅ ꯍꯟꯅ ꯐꯩ ꯇꯣꯔꯕꯣꯇꯤ ꯃꯥꯏ ꯀꯥꯄꯗꯒꯤ ꯁꯔꯛ ꯌꯥꯝ ꯋꯥꯡꯕꯅꯦ ꯆꯅꯥꯝꯒꯨꯝꯕꯅꯤ ꯑꯗꯨ ꯗꯤ ꯌꯥꯝ ꯀꯟꯅ ꯀꯩꯅꯣ ꯇꯧꯗꯦꯅ ꯍꯥꯏꯕ ꯑꯗꯨ ꯆꯨꯝꯅ ꯆꯨꯝꯃꯦꯕ ꯑꯗꯨ ꯍꯥꯏꯗꯤ ꯃꯥꯅ ꯎꯝ ꯄꯨꯛ ꯊꯥꯡꯒꯠꯄꯗꯣ ꯆꯥꯛꯈꯥꯎ ꯁꯣꯛꯄ ꯃꯤꯅ ꯆꯥꯎꯋꯦ ꯍꯥꯏꯗꯤ ꯆꯥꯛꯈꯥꯎ ꯁꯣꯛꯑꯒꯗꯤ ꯑꯇꯣꯞꯄ ꯆꯥꯛꯟꯖꯥꯛ ꯀꯩꯀꯥ ꯊꯥꯎ ꯊꯨꯝꯃꯒ ꯆꯠꯁꯤꯟꯗꯦꯗꯅ ꯄꯨꯛꯇ ꯇꯥꯕ ꯌꯥꯕ ꯄꯣꯠ ꯃꯣꯏꯒꯤ ꯆꯥꯐꯝ ꯑꯣꯏꯕ ꯌꯥꯕꯗꯣ ꯑꯗꯨꯃꯥꯏꯅ ꯇꯔꯨꯛꯣꯠ ꯆꯥꯕ ꯋꯥꯅꯦꯕ ꯑꯗꯨꯃꯛꯅ ꯀꯥꯦ ꯕꯤꯗꯂꯨꯤ ꯀꯥꯟ ꯐꯪꯉꯦ ꯍꯋꯥꯏꯕꯤꯖꯤ ꯀꯩꯗꯩ ꯑꯗꯨꯗꯤ ꯀꯌꯥ ꯐꯪꯗꯦ ꯍꯥꯏꯌꯦꯕ ꯇꯣꯔꯣꯄꯣꯁꯦ ꯑꯗꯨꯗꯤ ꯀꯥꯟꯂꯩ ꯑꯩꯈꯣꯏꯁꯨ ꯑꯗꯨꯝ ꯑꯁ ꯑꯩꯁꯨ ꯅꯍꯥꯟꯋꯥꯏ ꯆꯈꯥꯎ ꯑꯃ ꯁꯨꯏꯉꯩꯗ ꯇ꯭ꯔꯨꯨꯛ ꯌꯥꯝ ꯆꯥꯔꯝꯃꯤ
ꯁꯤꯖꯤꯟꯅꯐꯝꯃ ꯑꯗꯨꯅꯤ ꯅꯠꯇ꯭ꯔꯥ ꯀꯅꯥ ꯀꯅꯥꯕ
ꯑꯩꯗꯤ ꯐꯤ ꯑꯝꯇ ꯁꯨꯒꯦꯅ ꯇꯧꯔꯝꯃꯤꯅꯦ ꯐꯤ ꯠꯇꯁꯨꯦ ꯀꯣꯟꯅ ꯉꯥꯏꯍꯥꯛꯇꯪ ꯂꯩꯔꯒ ꯑꯃꯨꯛ ꯇꯧꯔꯛꯀꯦ ꯂꯣꯏꯁꯤꯜꯂꯒ ꯎꯝ ꯎꯝ ꯊꯝꯃꯦ ꯊꯝꯃꯦ ꯎꯝ ꯎꯝ